ꯇꯥꯖꯔꯦ ꯇꯥꯖꯔꯦ ꯀꯩꯗꯧꯕ
ꯇꯥꯔꯕꫭ ꯀꯔꯤ ꯑꯩꯁꯦ ꯍꯧꯖꯤꯛꯁꯦ ꯀꯩꯅꯣ ꯇꯧꯔꯝꯕꯅꯦ ꯑ ꯑꯩꯁꯦ ꯍꯣꯏ ꯍꯥꯏꯖꯔꯛꯑꯒꯦ ꯇꯥꯕꯤꯔꯛꯑꯣ ꯑꯩꯁꯦ ꯍꯧꯖꯤꯛꯁꯦ ꯐꯃꯨꯡꯗ ꯑꯗꯨꯝ ꯐꯝꯃꯒꯗꯤ ꯂꯩꯌꯦꯕꯀꯣ ꯉꯍꯥꯛꯇꯪ ꯆꯠꯂꯝꯕꯅꯦ ꯁꯨꯝ ꯉꯍꯥꯎ ꯉꯍꯥꯎ ꯆꯠꯂꯝꯕꯅꯦ ꯆꯥ ꯊꯛ ꯆꯠꯂꯨꯕꯗ ꯉꯥꯏꯕꯒꯤ ꯏꯁꯥꯗꯣ ꯏꯊꯟ ꯊꯟꯒꯠꯂꯦꯅ ꯑꯗꯣ ꯍꯧꯖꯤꯛꯄꯨꯗꯤ ꯁꯨꯝ ꯑꯃꯨꯛ ꯋꯥꯔꯦꯅ ꯐꯃꯨꯡꯗ ꯆꯪꯉꯒ ꯐꯝꯃꯒ ꯂꯩꯌꯦ ꯑꯗꯣ ꯁꯣꯝꯗꯤ ꯀꯔꯤ ꯇꯧꯕꯤꯔꯤꯒꯦ ꯆꯥꯛ ꯏꯁꯤꯡ ꯆꯥꯕꯤꯔꯕ꯭ꯔꯣ ꯑꯥ ꯆꯥꯔꯒꯅ ꯉꯁꯤ ꯆꯥꯈꯤꯕ ꯃꯈꯩꯗꯨꯒꯤ ꯁꯨꯝ ꯍꯥꯏꯔꯞ ꯁꯥꯡꯗꯣꯛꯅ ꯍꯥꯏꯕꯤꯌꯨꯅꯦ
ꯉꯁꯤꯁꯦ ꯍꯧꯖꯤꯛꯄꯨꯗꯤ ꯆꯥꯔꯦꯀꯣ ꯆꯥꯔꯒ ꯍꯧꯛꯆꯛ ꯉꯥꯛꯇꯪ ꯂꯥꯡꯉꯦ ꯑꯩꯈꯣꯏ ꯀꯩꯅꯣꯒꯤ ꯌꯨꯝꯒꯤ ꯃꯊꯛꯇꯨꯗ ꯍꯥꯡꯉꯤꯗꯅꯀꯣ ꯍꯥꯡꯕ ꯃꯊꯛꯇꯨꯗ ꯂꯩꯔꯤ ꯑꯗꯨꯒ ꯉꯁꯥꯏ ꯑꯌꯨꯛꯁꯦ ꯀꯩ ꯆꯥꯏ ꯉꯁꯥꯏ ꯑꯌꯨꯛꯁꯦ ꯍꯋꯥꯏ ꯑꯁꯥꯡꯕꯤ ꯊꯣꯡꯕ ꯑꯩꯅ ꯈ꯭ꯋꯥꯏ ꯄꯥꯝꯗꯕꯀꯣ ꯍꯣꯏ ꯆꯥꯡ ꯀꯃꯦꯟꯁꯤꯒ ꯇꯣꯡꯉꯦ ꯑꯗꯣ ꯑꯩꯁꯦ ꯆꯥꯛ ꯌꯥꯝ ꯂꯥꯝꯅ ꯂꯥꯛꯄꯅꯦꯕ ꯍꯥꯏꯗꯤ ꯑꯩꯛꯇꯣ ꯀꯩꯝ ꯆꯥꯍꯧꯗꯕꯒꯤ ꯕꯁ ꯇꯣꯡꯉꯝꯗꯥꯏꯗꯨꯗ ꯑꯩꯁꯦ ꯁꯪꯒꯣꯝ ꯑꯃ ꯊꯛꯀꯦꯅ ꯇꯧꯔꯤꯛꯏꯀꯥꯟꯗ ꯕꯁꯁꯨ ꯂꯥꯛꯁꯜꯂꯕꯀꯣ ꯑꯗꯨꯅ ꯁꯪꯒꯣꯝꯗꯨꯗ ꯂꯥꯛꯇ ꯂꯪꯊꯣꯛꯑꯝꯃꯦꯕꯀꯣ ꯁꯖꯨ ꯁꯕ ꯊꯛꯇꯨꯕꯨ ꯊꯛꯄꯗꯨꯀꯣ ꯈꯨꯇꯛ ꯊꯛꯆꯤꯟꯕꯗꯨ ꯑꯃꯨꯛ ꯐꯔꯛ ꯇꯥꯕꯒꯤ ꯑꯗꯨꯗꯒꯤ ꯑꯩꯁꯦ ꯊꯛ ꯀꯩꯝ ꯆꯥꯗꯅ ꯆꯠꯂꯦꯗꯅ ꯍꯜꯂꯛꯀꯥꯟꯗ ꯑꯩꯅ ꯆꯥꯛ ꯂꯥꯝꯃꯦꯅ ꯆꯥꯒꯦꯅ ꯆꯪꯉꯦ ꯑꯗꯨꯒꯗꯤ ꯍꯋꯥꯏ ꯑꯆꯥꯡꯕꯤ ꯊꯣꯡ ꯂꯩꯔꯝꯃꯦ ꯑꯗꯨꯗꯩꯗꯤ ꯄꯨꯔꯥ ꯕꯤꯠꯁꯦ ꯇꯦꯛꯈ꯭ꯔꯦ ꯑꯗꯩꯩꯅ ꯀꯩꯅꯣꯝꯕꯨꯗꯤ ꯂꯩꯔꯒ ꯆꯥꯔꯨꯔꯦ ꯁꯤ ꯁꯤꯡꯖꯨꯒ ꯆꯅꯥꯅꯒ ꯇꯧꯔꯒ ꯑꯗꯨꯃꯥꯏꯅ ꯇꯧꯔꯒ ꯂꯩꯔꯨꯔꯦ ꯕꯖꯥꯔꯗꯒꯤ ꯑꯗꯨꯒ ꯆꯥꯔꯦ ꯑꯗꯨꯗꯒꯤ ꯈꯤꯇꯪꯗꯤꯅꯦ ꯇꯥꯏ ꯈꯤꯇꯪ ꯁꯥꯎꯕ ꯐꯩꯌꯦꯕꯀꯣ ꯏꯟꯁꯥꯡ ꯍꯥꯎꯇꯕꯁꯦꯀꯣ ꯊꯕꯛ ꯋꯥꯡꯍꯜꯂꯀꯥꯟꯗ ꯌꯥꯝ ꯁꯥꯎꯅꯤꯡꯕꯗꯣ ꯇꯧꯋꯦꯕ ꯑꯗꯨꯒ ꯅꯨꯃꯤꯗꯥꯡꯒꯤꯁꯤꯅ ꯑꯃꯨꯛ ꯎꯁꯣꯏ ꯑꯩꯈꯣꯏ ꯑꯩꯈꯣꯏ ꯇꯤꯝꯅ ꯎꯁꯣꯏ
ꯑꯌꯨꯛꯁꯦ ꯑꯩꯈꯣꯏ ꯉꯁꯤ ꯉꯁꯤꯗꯤ ꯁꯧꯒ꯭ꯔꯤ ꯊꯣꯡꯉꯦꯕꯀꯣ ꯁꯧꯒ꯭ꯔꯤ ꯊꯣꯡꯉꯦ ꯃꯣꯔꯣꯛ ꯑꯃ ꯃꯦꯠꯂꯦ ꯑꯗꯨꯒ ꯉꯥ ꯇꯨꯡꯍꯟꯕꯤ ꯃꯥꯜꯂꯦ ꯇꯨꯡꯍꯟꯕꯤ ꯑꯀꯪꯕꯕꯒ ꯑꯣꯏꯔꯝꯗꯧ ꯃꯥꯜꯂꯦ ꯑꯗꯨꯗꯨꯃ ꯌꯥꯝ ꯆꯥꯎꯕ ꯅꯠꯇꯦ ꯑꯗꯨꯝ ꯃꯌꯥꯏ ꯑꯣꯏꯔꯛꯄ ꯑꯃ ꯑꯗꯨꯃꯥꯏꯅ ꯇꯧꯔ ꯆꯥꯔ ꯆꯠꯂꯦ ꯑꯗꯨꯒ ꯑꯩꯗꯤ ꯆꯥꯛ ꯈꯔ ꯉꯧꯔꯦ ꯑꯗꯨꯝ ꯆꯥꯛꯀ ꯌꯦꯔꯨꯝꯒ ꯍꯥꯏꯇꯥꯔꯦꯀꯣ ꯑꯗꯨ ꯉꯧꯔꯦ ꯑꯗꯨꯃꯥꯏꯅ ꯇꯧꯔꯦ ꯑꯗꯨꯒ ꯅꯨꯡꯊꯤꯟꯗꯅ ꯑꯗꯨꯗꯣ ꯆꯥꯔꯦ ꯑꯗꯨ ꯍꯜꯂꯛꯑꯒ ꯑꯃꯨꯛ ꯑꯩꯁꯦ ꯑꯗꯨꯝ ꯀꯩꯅꯣ ꯇꯧꯔꯦ ꯍꯥꯏꯕꯗꯤ ꯉꯁꯥꯏꯒꯤ ꯆꯧ ꯈꯤꯇꯪ ꯂꯩꯔꯦ ꯑꯩꯈꯣꯏ ꯃꯣꯝꯅ ꯑꯗꯨ ꯆꯧꯗꯨꯅꯦ ꯑꯗꯨꯒ ꯆꯥ ꯑꯃꯒ ꯑꯗꯨꯒ ꯆꯥꯛ ꯈꯤꯇꯪꯁꯨ ꯂꯩꯔꯝꯕ ꯆꯥꯛ ꯉꯧꯕꯗꯣ ꯉꯁꯥꯏꯒꯤ ꯑꯌꯨꯛ ꯉꯧꯈꯤꯕꯗꯣ ꯈꯤꯇꯪ ꯂꯦꯝꯃꯒ ꯂꯩꯔꯝꯃꯦ ꯑꯗꯨꯗꯨꯒ ꯃꯣꯔꯣꯛ ꯃꯦꯠꯄꯗꯨꯒ ꯂꯨꯞꯄꯒ ꯈꯪꯗꯦ ꯄꯨꯔꯥ ꯃꯤꯛꯁꯅꯦ ꯑꯩꯅ ꯇꯧꯏꯁꯦ ꯆꯥꯅꯦ ꯆꯧꯅꯦ ꯆꯥꯛꯅꯦ ꯃꯣꯔꯣꯛ ꯃꯦꯠꯄꯅꯦ ꯇꯧꯔꯒ ꯑꯗꯨꯃꯥꯏꯅ ꯇꯧꯔꯒ ꯈꯔ ꯑꯃ ꯆꯥꯁꯤꯜꯂꯦꯕꯀꯣ ꯆꯥꯕꯒꯤ ꯃꯇꯥꯡ ꯍꯥꯏꯔꯛꯑꯒꯅꯦ ꯅꯪꯅ ꯉꯁꯥꯏꯒꯤ ꯕꯣꯔꯥ ꯀꯩꯀꯥ ꯂꯩ ꯍꯥꯏꯗꯣ ꯍꯣꯏ ꯏꯁꯧꯁꯦ ꯂꯥꯡꯅꯤꯡꯕꯅꯦ ꯍꯦꯛꯇ ꯏꯁꯧ ꯂꯥꯡꯅꯤꯡꯕ ꯍꯥꯏꯕꯗꯤ ꯋꯥꯅꯒ ꯍꯜꯂꯛꯑꯀꯥꯟꯗ ꯑꯃꯨꯛꯀ ꯑꯗꯨꯃꯥꯏꯅꯒ ꯇꯧꯔꯝꯕꯗꯣ ꯂꯥꯡꯅꯤꯡꯕꯅꯦ ꯑꯗ ꯑꯩꯅ ꯑꯃꯨꯛ ꯍꯥꯎꯕ ꯍꯥꯎꯇꯕꯩ ꯋꯥ ꯅꯠꯇꯕ ꯍꯜꯂꯛꯑꯀꯥꯟꯗ ꯉꯁꯥꯏꯒꯤ ꯆꯥ ꯆꯥ ꯂꯣꯜꯂꯝꯗꯕꯁꯦ ꯆꯥ ꯌꯥꯝ ꯄꯥꯝꯖꯩꯑꯕꯀꯣ ꯆꯥꯉꯥꯡꯁꯦ ꯑꯗꯣ ꯆꯥꯒ ꯂꯩꯔꯝꯗꯕꯒꯤ ꯁꯨꯝ ꯈꯤꯇꯪ ꯁꯥꯎꯅꯤꯡꯉꯞ ꯇꯧꯕꯗꯣ ꯇꯧꯋꯦꯕ ꯑꯗꯨꯝ ꯂꯣꯜꯂꯦ ꯏꯊꯟꯗ ꯂꯣꯟꯕꯕꯨꯗꯤ ꯑꯗꯨ ꯍꯥꯏꯔꯒ ꯀꯩꯅꯣ ꯑꯃꯅꯦ ꯕꯖꯥꯔ ꯃꯌꯥꯏ ꯑꯣꯏꯔꯞꯅ ꯊꯥꯏꯅ ꯑꯩꯈꯣꯏꯅ ꯌꯥꯝ ꯆꯥꯔꯝꯕ ꯇꯟ ꯑꯀꯪꯕ ꯂꯩꯕ ꯅꯪꯅꯒ ꯍꯦꯛ ꯍꯦꯛ ꯌꯥꯝ ꯁꯥꯎꯅꯕꯤꯒ ꯇꯧꯕꯗꯣ ꯑꯗꯨꯒꯤ ꯕꯣꯔꯥ ꯇꯟ ꯑꯗꯒꯤ ꯑꯥꯂꯨ ꯁꯥꯛ ꯀꯩꯀꯥꯗꯣ ꯈꯪ ꯆꯥꯕꯨ ꯆꯥꯅꯤꯡꯒꯨꯝ ꯀꯩꯒꯨꯝ ꯇꯧꯔꯛꯑꯦ ꯃꯤꯁ ꯇꯧꯔꯛꯑꯦ ꯃꯣꯏꯒꯤ ꯆꯥꯒꯗꯣ ꯅꯪꯗꯤ ꯅꯤꯡꯁꯤꯡꯗꯕ꯭ꯔꯣ ꯑꯗꯨꯝꯕꯗꯨꯣ ꯀꯃꯥꯏꯅ ꯇꯧꯒꯦ
ꯅꯤꯡꯁꯤꯡꯉꯦ ꯑꯩꯗꯤ ꯃꯣꯏꯗꯒꯤ ꯑꯗꯨꯝ ꯊꯕꯛꯇꯒꯤ ꯍꯜꯂꯛꯀꯥꯟꯗ ꯗꯨꯀꯥꯟꯗ ꯑꯥꯂꯨ ꯁꯥꯛꯅꯤ ꯈꯪꯗꯦ ꯑꯗꯨꯒ ꯀꯩꯅꯣꯅꯦ ꯈꯪꯗꯦ ꯕꯣꯔꯥꯅꯤ ꯈꯪꯗꯦ ꯂꯩꯔꯛꯑꯦ ꯑꯗꯨ ꯍꯥꯏꯔꯒ ꯉꯔꯥꯡꯗꯣ ꯂꯩꯌꯦꯕꯀꯣ ꯑꯗꯨꯒ ꯄꯣꯠ ꯇꯝꯃꯤꯕ ꯅꯨꯄꯤꯗꯨꯅ ꯀꯩꯗꯧꯒꯦꯗ ꯃꯥꯗꯣ ꯌꯥꯝ ꯀꯩ ꯍꯥꯏꯅꯤ ꯃꯀꯣꯛ ꯆꯥꯛꯄ꯭ꯔꯥ ꯈꯪꯗꯦ ꯍꯥꯏꯕ ꯑꯗꯨꯝ ꯑꯩꯅ ꯁꯨꯃꯥꯏꯅ ꯑꯩ ꯌꯥꯝ ꯁꯣꯏꯒꯜꯂꯦꯕ ꯑꯩꯅ ꯑꯥꯂꯨꯁꯥꯛꯇꯨꯒ ꯃꯪꯒꯟꯗꯨꯒ ꯆꯅꯥꯗꯨꯒ ꯄꯤꯔꯣꯅ ꯍꯥꯏꯔꯦ ꯑꯗꯨꯒ ꯑꯥꯂꯨꯁꯥꯛꯀ ꯆꯅꯥ ꯈꯛꯇꯪ ꯄꯤꯔꯝꯃꯕ ꯈꯪꯉꯥꯕꯔ ꯑꯩꯁꯦ ꯑꯣꯟ ꯃꯥꯥꯅ ꯇꯝ ꯀꯥꯟꯁꯦ ꯑꯩꯁꯦ ꯌꯦꯡꯍꯧꯗ꯭ꯔꯦꯕ ꯕꯣꯔꯥ ꯀꯟꯅ ꯊꯥꯗꯔꯤꯌꯦꯕꯥꯀꯣ ꯃꯔꯣꯏ ꯕꯣꯔꯥꯗꯣ ꯂꯩꯔꯝꯗꯕ ꯑꯩꯅ ꯃꯔꯣꯏ ꯕꯣꯔꯥꯗꯣ ꯆꯥꯅꯤꯡꯉꯦ ꯑꯥꯂꯨꯕꯣꯔꯥꯗꯣ ꯍꯥꯏꯕꯅꯦꯕ ꯑꯗꯨꯁꯨꯨꯃꯨꯛ ꯃꯔꯣꯏ ꯕꯣꯔꯥꯗꯨꯗꯪ ꯄꯤꯔꯝꯃꯕ ꯍꯜꯂꯛꯑꯥꯀꯥꯟꯗ ꯐꯥꯛꯇꯣꯛ ꯌꯦꯡꯉꯨꯔꯦꯅꯦ ꯑꯩꯗꯗꯤ ꯃꯥꯁꯤ ꯅꯨꯄꯤꯁꯦ ꯄꯨꯔꯥ ꯁꯣꯅꯣ ꯆꯨꯕꯖꯥꯠꯅꯤꯗꯅ ꯃꯥꯀꯣꯛ ꯆꯥꯛꯄ ꯖꯥꯠꯅꯤꯗꯅ ꯑꯩꯅ ꯈꯜꯂꯦꯗꯤꯀꯣ ꯃꯃꯥꯡꯗꯁꯨ ꯇꯧꯋꯦꯕꯀꯣ ꯑꯩꯅ ꯍꯥꯏꯔꯤꯕ ꯄꯣꯠꯁꯦ ꯑꯁꯤꯒꯤ ꯎꯜꯇꯥ ꯄꯨꯜꯇꯥꯗꯨ ꯑꯗꯨꯝ ꯇꯝꯃꯕ ꯑꯗꯨꯒ ꯑꯣ ꯅꯨꯡꯉꯥꯏꯇ꯭ꯔꯦ ꯅꯨꯡꯉꯥꯏꯇ꯭ꯔꯦ ꯍꯥꯏꯔꯒꯅꯦ ꯑꯃꯨꯛ ꯁꯤꯟꯗꯣꯛꯑꯒ ꯇꯝꯃꯦꯕ ꯑꯗꯨ ꯅꯨꯡꯗꯤ ꯅꯨꯡꯉꯥꯏꯇꯦꯗꯅ ꯑꯩꯁꯨ ꯍꯥꯏꯗꯤ ꯍꯥꯟꯅ ꯇꯝꯊꯣꯛꯎꯔꯒ ꯑꯃꯨꯛ ꯑꯩꯅ ꯑꯣꯟꯅꯔꯦꯅ ꯑꯃꯨꯛ ꯇꯧꯔꯒ ꯃꯥꯅ ꯑꯃꯨꯛ ꯁꯤꯟꯗꯣꯛꯑꯄꯤꯕꯗꯣ ꯑꯗꯨ ꯅꯨꯡꯉꯥꯏꯇꯦꯕ ꯌꯥꯝꯅ ꯑꯗꯣ ꯃꯥ ꯁꯨꯃꯥꯏꯅ ꯅꯠꯇ꯭ꯔꯪ ꯑꯃꯨꯛ ꯃꯨꯛ ꯆꯠꯂꯦꯕ ꯃꯁꯥꯗ ꯑꯩꯁꯦ ꯃꯊꯪ ꯊꯦꯡꯅ ꯀꯥꯟꯗ ꯍꯥꯏꯒꯦꯅ ꯈꯜꯂꯤꯅꯦ ꯑꯗꯨꯒ ꯑꯩꯅ ꯉꯁꯥꯏ ꯈꯟꯈꯤꯕꯗꯣ ꯑꯣ ꯁꯨꯃꯥꯏꯅ ꯍꯥꯏꯕ ꯅꯣꯏꯒꯤꯗꯤ ꯑꯃꯨꯛ ꯅꯣꯏ ꯅꯣꯏ ꯃꯃꯥꯗ ꯌꯥꯝ ꯊꯣꯡꯕ ꯊꯥꯛꯄ ꯌꯥꯝ ꯍꯩꯗꯅꯀꯣ ꯑꯩ ꯑꯗꯨꯝ ꯈꯪꯉꯤꯗꯅ ꯑꯩꯈꯣꯏ ꯀꯥꯡꯕꯨ ꯆꯥꯃꯤꯟꯅ ꯀꯥꯟꯗ ꯑꯗꯨꯝ ꯍꯥꯏ ꯑꯗꯨꯏꯅꯤꯗꯤ ꯅꯣꯏꯗꯤ ꯆꯥꯕꯩꯗꯤ ꯑꯗꯨ ꯀꯩꯁꯨ ꯄ꯭ꯔꯣꯕꯂꯦꯝ ꯂꯩꯔꯝ ꯃꯣꯏ ꯈꯜꯂꯦ ꯅꯣꯏ ꯃꯥ ꯍꯣꯏꯁꯨ ꯑꯗꯨꯝ ꯃꯊꯦꯜ ꯂꯣꯡꯕ ꯑꯗꯨꯝ ꯀꯩ ꯇꯟꯗꯦ ꯑꯗꯒꯤ ꯑꯗꯨꯝ ꯍꯥꯎꯋꯤꯗꯅ ꯑꯅꯝꯕꯅ ꯍꯣꯏ ꯆꯥ ꯂꯣꯟꯕꯁꯦ ꯑꯁ ꯆꯥ ꯂꯣꯟꯕꯁꯦ ꯑꯩꯅ ꯈ꯭ꯋꯥꯏ ꯍꯩꯇꯕ ꯆꯥ ꯂꯣꯟꯕ ꯉꯁꯥꯏꯗꯣ ꯍꯜꯂꯦ ꯊꯕꯛ ꯍꯜꯂꯛꯑꯗ꯭ꯔꯣ ꯑꯗꯣꯒ ꯆꯥꯛ ꯆꯥ ꯇꯣꯛꯑꯦꯕꯥꯀꯣ ꯉꯥꯛꯇꯪ ꯄꯣꯊꯥꯒꯦꯅ ꯇꯧꯔꯤ ꯀꯥꯟꯁꯤꯗ ꯑꯩꯈꯣꯏ ꯗꯥꯅ ꯑꯃꯨꯛ ꯑꯩꯈꯣꯏ ꯑꯩꯈꯣꯏ ꯇꯥꯃꯣꯁꯨ ꯑꯗꯨꯝ ꯍꯥꯏꯔꯛꯑꯅꯤꯕꯀꯣ ꯁꯤꯒꯨꯝꯕ ꯁꯤ ꯃꯇꯝꯁꯦ ꯄꯨꯡ ꯑꯃꯥ ꯃꯈꯥꯢ ꯃꯨꯛ ꯇꯥꯔꯛꯄ ꯃꯇꯝꯁꯦ ꯑꯩ ꯆꯥꯛ ꯇꯣꯛꯄ ꯃꯇꯝ ꯑꯣꯏꯗꯣꯏꯅꯦꯕꯀꯣ ꯑꯗꯨꯝ ꯊꯕꯛ ꯁꯨꯕꯥ ꯃꯈꯩꯒꯤ ꯆꯥ ꯂꯣꯜꯂꯛꯑꯣ ꯈꯣꯠꯂꯣ ꯍꯥꯏꯗꯣꯏꯅꯦꯕꯥꯀꯣ ꯑꯗꯩ ꯑꯩꯉꯣꯟꯗ ꯑꯗꯨꯝ ꯇꯥꯕ ꯍꯥꯏꯇꯥꯔꯦꯀꯣ ꯑꯗꯨ ꯑꯩꯈꯣꯏ ꯏꯇꯩꯃꯥꯁꯨ ꯑꯣꯐꯤꯁ ꯆꯠꯈꯤꯗꯥꯅ ꯀꯣ ꯑꯜ ꯀꯩꯅꯣꯁꯦ ꯆꯥ ꯂꯣꯟꯕꯁꯦ ꯑꯩꯅ ꯆꯥ ꯂꯣꯟꯕꯁꯦ ꯁꯨꯛꯍꯥꯎ ꯍꯥꯎꯇꯕ ꯑꯩꯅ ꯇꯦꯁ ꯇꯧꯔ ꯌꯦꯡꯉꯦꯕꯀꯣ ꯆꯤꯅꯤ ꯈꯤꯇꯪ ꯍꯥꯞꯄꯒ ꯁꯨꯛꯍꯥꯎ ꯍꯥꯎꯇꯕ ꯀꯃꯥꯏꯅ ꯇꯧ꯫ꯊꯣꯡꯗꯣꯏꯅꯣ ꯈꯪꯗꯦ ꯅꯣꯏ ꯅꯣꯏ ꯃꯣꯝꯗꯔ ꯀꯩꯅꯣ ꯅꯣꯏ ꯃꯃꯥꯗꯔ ꯀꯩꯅꯣ ꯇꯝꯗ꯭ꯔꯗꯤ ꯈꯔ ꯌꯥꯔꯔꯣꯏ ꯅꯪꯗꯤ ꯍꯩꯕ꯭ꯔꯣ ꯀꯃꯥꯏꯅ ꯇꯧꯒꯦ ꯆꯥ ꯂꯣꯟꯕꯁꯦ
ꯍꯣꯏ ꯍꯣꯏ ꯇꯝꯃꯣ ꯂꯥꯛꯑꯣ ꯇꯝꯃꯣ ꯂꯥꯛꯑꯣ ꯆꯥꯗ ꯅꯠꯇꯦ ꯑꯇꯣꯞꯄ ꯍꯩꯅꯤꯡꯕ ꯂꯩꯔꯗꯤ ꯂꯣꯏ ꯇꯝꯃꯣ ꯂꯥꯛꯑꯣ ꯆꯥꯁꯦ ꯑꯩꯗꯤ ꯆꯥ ꯂꯣꯟꯕꯗꯤ ꯑꯃꯨꯛ ꯇꯟꯗꯦ ꯇꯟꯗꯦ ꯍꯥꯏꯕꯗꯤ ꯆꯉꯥꯡꯁꯦ ꯄꯥꯝꯕꯅ ꯍꯦꯟꯃꯟꯕꯒꯤꯅꯦ ꯑꯗꯨꯝ ꯃꯤ ꯉꯥꯏꯅꯗ꯭ꯔꯒꯁꯨ ꯑꯗꯨꯝ ꯏꯊꯟ ꯂꯣꯟꯕ ꯇꯧꯋꯦ ꯑꯗꯨꯒ ꯌꯥꯝ ꯀꯟꯅ ꯍꯥꯎꯕ ꯍꯥꯎꯇꯕꯩ ꯋꯥ ꯃꯛꯁꯨ ꯅꯠꯇꯕꯤꯗ ꯑꯗꯨꯝ ꯑꯗꯨꯝ ꯊꯛꯄꯗꯤ ꯌꯥꯕꯒꯤ ꯆꯥꯡꯗꯨ ꯗꯤ ꯑꯣꯏꯌꯦ ꯌꯥꯝ ꯀꯟꯅ ꯍꯥꯎꯕꯗꯤ ꯑꯃ ꯑꯣꯏꯗꯦ ꯍꯥꯏꯕꯗꯤ ꯈꯤꯇꯪꯗꯤ ꯊꯨꯏꯑꯕꯀꯣ ꯀꯨꯏꯅꯒ ꯐꯨꯠꯂꯒ ꯁꯧꯍꯟꯕꯗꯣ ꯉꯝꯗꯦꯕ ꯉꯥꯏ ꯉꯝꯗꯕꯗꯣ ꯑꯗꯨꯝ ꯈꯪꯗꯦ ꯑꯗꯨꯝ ꯍꯥꯏꯗꯤ ꯑꯩꯅ ꯂꯣꯟ ꯑꯩꯅ ꯂꯣꯟꯕ ꯍꯥꯏ ꯁꯦ ꯌꯥꯝ ꯊꯛꯅꯤꯡꯉꯀꯥꯟꯗ ꯈꯨꯗꯛꯇ ꯂꯩꯔꯝꯗ꯭ꯔꯒꯗꯤ ꯂꯣꯟꯕ ꯋꯥꯈꯠꯇꯅꯦꯕ ꯑꯅꯝꯕꯅꯗꯤ ꯑꯗꯨꯝ ꯑꯩꯈꯣꯏ ꯐ꯭ꯂꯥꯛꯁꯇ ꯍꯥꯜꯂꯒ ꯑꯗꯨꯝ ꯊꯝꯂꯝꯝꯃꯦꯕ ꯑꯩꯈꯣꯏ ꯃꯣꯝꯅ ꯆꯥ ꯀꯩꯀꯥꯗꯨꯁꯨ ꯑꯗꯨꯅ ꯑꯅꯝꯕꯗꯤ ꯀꯩꯁꯨ ꯌꯥꯝ ꯀꯟꯅ ꯂꯣꯟꯅꯗꯦ ꯑꯗꯨꯒꯣꯟ ꯂꯩꯔꯝꯗ꯭ꯔꯒꯗꯤ ꯇꯟꯗꯦꯀꯣ ꯆꯥꯒꯨꯝꯕꯗꯤ ꯑꯗꯨꯒ ꯆꯥꯛ ꯏꯟꯁꯥꯡ ꯊꯣꯡꯉꯝꯗꯕꯁꯤ ꯂꯩꯔꯝꯗ꯭ꯔꯒꯁꯨ ꯑꯗꯨꯝ ꯊꯣꯡꯗꯦ ꯑꯗꯨꯝꯕꯗꯨꯗꯤ ꯑꯩ ꯇꯜꯂꯦꯕ ꯑꯗꯨ ꯉꯁꯥꯏꯒꯤ ꯅꯪ ꯎꯁꯣꯏ ꯊꯣꯡꯉꯦ ꯍꯥꯏꯕꯗꯨ ꯍꯥꯏꯔꯒ ꯑꯩꯅ ꯑꯃ ꯅꯤꯡꯁꯤꯡꯉꯛꯏꯁꯦ ꯎꯁꯣꯏꯒꯅꯦ ꯎꯇꯤꯒ ꯇꯧꯔꯒ ꯊꯣꯡꯕ ꯑꯃ ꯂꯩꯕꯅꯦꯕ ꯈꯪꯕ꯭ꯔꯥ ꯎꯇꯤꯒꯤ ꯇꯥꯏꯞꯇ ꯍꯥꯏꯇꯥꯔꯦ ꯎꯇꯤ ꯍꯋꯥꯏ ꯃꯪꯒꯜꯒ ꯇꯧꯔꯒ ꯎꯇꯤ ꯑꯣꯟꯊꯣꯛꯄ ꯍꯥꯏꯇꯥꯔꯦ ꯎꯁꯣꯏ ꯎꯤ ꯑꯗꯨ ꯌꯥꯝ ꯍꯥꯎꯕꯅꯦ ꯑꯗꯨꯗꯣ ꯌꯥꯝ ꯅꯤꯡꯁꯤꯡꯉꯛꯑꯦ ꯅꯪ ꯍꯧꯖꯤꯛ ꯄꯜꯂꯀꯥꯟꯗ ꯅꯣꯡꯃ ꯎꯁꯣꯏ ꯂꯩꯔꯣ ꯍꯥꯏꯔꯒ ꯆꯥ ꯇꯥꯔꯦ ꯑꯗꯣ ꯍꯧꯖꯤꯛ ꯎꯁꯣꯏ ꯊꯣꯛꯄꯗꯤ ꯍꯧꯗꯣꯔꯝꯗꯧ ꯃꯥꯜꯂꯦ ꯍꯣꯏ ꯅꯣꯡ ꯀꯩꯀꯥꯁꯨ ꯇꯥꯔꯕꯅꯤꯅ ꯊꯣꯛꯑꯕꯣ ꯐꯖꯅ ꯀꯃꯥꯏꯅ ꯇꯧꯒꯦ ꯅꯪ ꯈꯪꯕ꯭ꯔꯥ
ꯎꯝ ꯎꯁꯣꯏ ꯊꯣꯛꯄꯅꯦ ꯑꯗꯨꯏꯅꯦ ꯑꯩꯈꯣꯏ ꯃꯥꯗꯤ ꯑꯇꯦꯛ ꯑꯉꯧ ꯑꯅꯧ ꯍꯥꯏꯗꯤ ꯌꯨꯝ ꯀꯩꯊꯦꯜꯗ ꯊꯣꯛꯄꯁꯦ ꯀꯩꯊꯦꯜꯗ ꯂꯩꯔꯝꯃꯤꯅꯀꯣ ꯀꯩꯊꯦꯜꯗ ꯁꯨꯝ ꯑꯅꯧꯕ ꯐꯪꯕ ꯃꯈꯩꯁꯦ ꯃꯥꯗꯤ ꯑꯇꯩ ꯌꯨꯝꯗ ꯄꯨꯁꯤꯜꯂꯛꯀꯅꯦꯕ ꯍꯥꯏꯗꯤ ꯃꯆꯥ ꯃꯈꯩꯁꯤ ꯏꯁ ꯑꯅꯧꯕ ꯑꯃ ꯂꯥꯛꯀꯥꯟꯗ ꯄꯤꯖꯅꯤꯡꯕ ꯈꯣꯠꯄꯗꯣ ꯇꯧꯕꯅꯦꯕ ꯃꯥꯗꯤ ꯌꯥꯝꯅ ꯇꯥꯡꯉꯁꯨ ꯇꯥꯡꯅ ꯑꯗꯨꯝ ꯂꯩꯔꯛꯄꯅꯦꯕ ꯑꯗꯨꯅ ꯎꯁꯣꯏꯁꯦ ꯌꯥꯝ ꯆꯥꯔꯦ ꯉꯔꯥꯡ ꯅꯍꯥꯟ ꯀꯩꯅꯣꯒꯤ ꯁꯟꯗꯦ ꯅꯨꯃꯤꯠꯇ ꯑꯣꯏ ꯃꯥꯜꯂꯤꯅꯦ ꯅꯣꯡꯃꯥꯏꯖꯤꯡ ꯅꯨꯃꯤꯠꯇ ꯀꯩꯅꯣ ꯇꯧꯋꯦ ꯎꯇꯤꯒ ꯍꯧꯖꯤꯛꯀꯤ ꯅꯪ ꯍꯥꯏꯕ ꯍꯋꯥꯏ ꯈꯤꯇꯪ ꯍꯥꯞꯄꯒ ꯎꯁꯣꯏꯒ ꯇꯧꯕ ꯎꯇꯤ ꯆꯥ ꯎꯇꯤ ꯊꯣꯡꯕꯗꯣꯀꯣ ꯑꯗꯨꯃꯒ ꯑꯗꯒꯤ ꯈꯦꯆ꯭ꯔꯤ ꯑꯃ ꯇꯧꯔꯦ ꯑꯩꯈꯣꯏ ꯇꯩꯃꯅ ꯑꯗꯨ ꯅꯨꯃꯤꯠꯇꯨ ꯌꯥꯝ ꯍꯥꯎꯋꯦ ꯑꯗꯨꯒ ꯅꯣꯏꯁꯨ ꯌꯥꯝ ꯅꯤꯡꯁꯤꯡꯉꯦ ꯑꯩꯅ ꯀꯔꯤ ꯈꯟꯒꯦ ꯍꯥꯏ ꯀꯥꯟꯗ ꯑꯁ ꯁꯤꯁꯦ ꯅꯣꯏꯁꯨ ꯁꯨꯇꯤ ꯂꯩꯕ ꯅꯨꯃꯤꯠ ꯑꯝꯗ ꯆꯤꯡꯗꯅꯤ ꯈꯪꯗꯦ ꯀꯩꯗꯅꯤ ꯈꯪꯗꯦ ꯊꯝꯅꯥꯗꯒ ꯍꯥꯞꯄꯒ ꯄꯨꯔꯒ ꯀꯣ ꯑꯗꯒꯤ ꯄꯀꯧꯔꯥꯗꯨꯅ ꯑꯇꯣꯞꯄꯗ ꯂꯩ ꯂꯩꯕ ꯑꯣꯏꯔꯁꯨ ꯑꯩꯈꯣꯏꯅ ꯍꯧꯕꯗꯤ ꯐꯔ ꯇꯔꯅꯤꯗꯅꯀꯣ ꯑꯗꯨꯃꯥꯏꯅ ꯇꯧꯔꯒ ꯄꯀꯧꯔꯥꯒ ꯃ ꯃꯅꯥꯛ ꯅꯥꯀꯟꯗꯒ ꯍꯥꯞ ꯄꯒꯀꯣ ꯆꯥꯕꯗꯣ ꯌꯥꯝ ꯆꯥꯅꯤꯡꯕ ꯍꯥꯏꯇꯥꯔꯦ ꯅꯣꯏꯒ ꯄꯨꯟꯅ ꯍꯥꯏꯗꯤ ꯏꯊꯟꯗ ꯆꯥꯔ ꯀꯥꯟꯗ ꯄꯦꯟꯕ ꯍꯥꯏꯗꯤ ꯍꯥꯎꯕꯗꯣ ꯑꯗꯨꯒꯤ ꯃꯍꯥꯎꯗꯣ ꯅꯣꯏꯁꯤꯁꯨ ꯈꯪꯍꯟꯅꯤꯡꯕꯗꯣ ꯑꯗꯨꯃꯥꯏꯅ ꯐꯥꯎꯋꯦ ꯑꯗꯣ ꯑꯩ ꯉꯁꯥꯏꯅ ꯁꯨꯝ ꯀꯩꯅꯣꯗꯧ ꯏꯃꯥꯟꯅ ꯑꯗꯨꯗ ꯍꯥꯏꯔꯝꯃꯤꯅꯦ ꯑꯁꯨꯝ ꯆꯤꯡ ꯃꯅꯥꯛꯀꯤꯗꯨ ꯆꯤꯡ ꯃꯅꯥꯛꯀꯤ ꯏꯃꯥꯟꯅꯕꯗꯨꯗ ꯍꯥꯏꯔꯝꯃꯤꯅꯦ ꯅꯣꯏ ꯁꯨꯃꯥꯏ ꯁꯨꯃꯥꯏꯅ ꯇꯧꯔꯒ ꯅꯣꯡꯃ ꯄꯨꯟꯁꯦ ꯑꯗꯨꯒ ꯊꯝꯅꯥꯜꯂ ꯆꯥꯕꯗꯣ ꯈꯣꯠꯁꯦ ꯍꯥꯏꯔ ꯃꯥꯅ ꯑꯇꯩ ꯃꯈꯩꯗꯨ ꯐꯪꯗꯣꯔꯅꯤ ꯑꯇꯩꯗꯨ ꯐꯪꯉꯣꯏꯗꯗꯤ ꯀꯃꯥꯏꯅ ꯎꯅꯗꯣꯏꯅꯣ ꯈꯣꯠꯇꯣꯏꯅꯣ ꯇꯧꯔꯒ ꯍꯥꯏꯅꯔꯝꯃꯤꯅꯦ ꯁꯨꯇꯤꯒ ꯂꯩꯕ꯭ꯔꯣ ꯀꯃꯥꯏꯅ ꯇꯧꯒꯦ ꯍꯧꯖꯤꯛꯀꯥꯟꯁꯤꯕꯨ ꯊꯕꯛ ꯆꯠꯄ
ꯑ ꯑꯩꯈꯣꯏꯒꯤꯁꯦ ꯊꯤꯁꯦ ꯑꯃꯗꯤ ꯂꯩꯗꯤ ꯂꯩꯔꯛꯇꯧꯗꯤ ꯃꯥꯜꯂꯦꯕꯀꯣ ꯍꯥꯏꯕꯗꯤ ꯃꯣꯏꯒꯤ ꯐꯥꯝ ꯃꯣꯏꯒꯤ ꯉ ꯌꯥꯝ ꯆꯥꯎꯅ ꯐꯥꯝ ꯇꯧꯋꯦꯕ ꯑꯗꯨꯏꯗꯣ ꯃꯣꯏꯁꯦ ꯍꯧꯖꯤꯛ ꯁꯤꯠꯄꯒꯤ ꯏꯁꯤꯡ ꯀꯟꯅ ꯆꯤꯡꯊꯣꯛꯏꯕꯅꯦꯕꯀꯣ ꯏꯁꯤꯡꯁꯦ ꯑꯗꯨꯝ ꯍꯧꯖꯤꯛꯁꯦ ꯈꯔ ꯍꯟꯊꯔꯝꯃꯗꯧ ꯃꯥꯜꯂꯦ ꯑꯗꯨꯅ ꯀꯨꯏꯗꯕꯤꯗ ꯑꯗꯨꯝ ꯅꯣꯡꯃ ꯅꯤꯅꯤ ꯍꯨꯝꯅꯤꯁꯤ ꯃꯅꯨꯡꯗꯗꯤ ꯂꯩꯔꯛꯇꯧꯗꯤ ꯃꯥꯜꯂꯦꯕꯀꯣ ꯑꯗꯨꯗ ꯑꯃꯨꯛ ꯀꯃꯥꯏꯅ ꯇꯧꯒꯦꯅ ꯑꯩꯅ ꯍꯧꯖꯤꯛ ꯌꯥꯝ ꯆꯤꯡꯅꯔꯤꯁꯤꯅ ꯑꯃ ꯍꯧꯖꯤꯛꯀꯤ ꯅꯣꯏꯒꯤ ꯐ꯭ꯔꯦꯟꯗꯣ ꯃꯥꯁꯦ ꯃꯃꯥꯟ ꯑꯃꯒꯤ ꯂꯨꯍꯣꯡꯕ ꯆꯠ ꯆꯠꯀꯅꯦꯅ ꯍꯥꯏꯕꯅꯦꯕ ꯃꯃꯥꯟꯅꯕ ꯑꯃꯒꯤ ꯃꯌꯥꯝꯕ ꯍꯥꯏꯇꯥꯔꯦ ꯑꯗꯨꯅ ꯂꯨꯍꯣꯡꯕꯁꯤꯅ ꯀꯃꯥꯏꯅ ꯇꯧꯒꯦꯅ ꯂꯨꯍꯣꯡꯕ ꯅꯨꯃꯤꯠꯇꯨ ꯈꯛꯇꯪ ꯆꯠꯄꯩ ꯋꯥ ꯅꯠꯇꯕ ꯉꯁꯤ ꯆꯠꯂꯦꯗꯅ ꯑꯗꯨꯒ ꯉꯁꯤꯁꯤꯃ ꯂꯦꯛꯑꯒ ꯍꯌꯦꯡꯁꯤꯃ ꯂꯩꯕꯤꯔꯒ ꯍꯪꯆꯤꯠꯁꯤꯅ ꯂꯨꯍꯣꯡꯕ ꯑꯣꯏꯗꯣꯔꯤꯕ꯭ꯔꯥ ꯁꯤ ꯆꯠꯂꯒ ꯉꯁꯤ ꯂꯦꯛꯑꯒ ꯍꯌꯦꯡ ꯂꯨꯍꯣꯡꯕꯗꯨꯁꯨ ꯁꯨ ꯌꯥꯎꯔꯒ ꯂꯦꯛꯑꯦꯗꯅ ꯑꯗꯨꯒ ꯅꯣꯡꯉꯥꯜꯂꯒ ꯍꯜꯂꯛꯀꯦ ꯍꯥꯏꯕ ꯑꯗꯨꯃꯥꯏꯅ ꯍꯥꯏꯒꯤꯒꯨꯝ ꯇꯧꯕꯅꯦꯕ ꯃꯥꯁꯦ ꯇꯥꯔꯒꯤꯛꯁꯦ ꯀꯨꯟꯃꯔꯤ ꯀꯨꯟꯃꯉꯥ ꯀꯨꯟꯇꯔꯨꯛ ꯁ꯭ꯋꯥꯏꯗ ꯑꯣꯏꯗꯣꯔꯤꯕ꯭ꯔꯥ ꯑꯣꯏꯔꯝꯗꯧ ꯃꯥꯜꯂꯦ ꯀꯨꯟꯃꯉꯥ ꯀꯨꯟꯇꯔꯨꯛ ꯀꯨꯟꯇꯔꯦꯠ ꯁꯨꯃꯥꯏꯅ ꯑꯣꯏꯗꯣꯏꯔꯥ ꯑꯗꯨ ꯑꯩꯅ ꯄꯥꯈꯠꯂꯤꯁ ꯍꯧꯖꯤꯛꯁꯦ ꯁꯨꯇꯤꯤꯁꯦ ꯐꯪꯉꯒꯁꯨ ꯃꯥꯅ ꯑꯃꯨꯛ ꯌꯨꯝꯗ ꯂꯩꯇꯕ ꯇꯥꯏꯃꯤꯡꯗ ꯑꯃꯨꯛ ꯐꯪꯗꯧꯔꯥꯅ ꯌꯥꯝ ꯄꯥꯈꯠꯂꯕ ꯑꯩꯁꯦ ꯍꯧꯖꯤꯛꯁꯦ ꯑꯗꯨꯅꯦ ꯃꯥꯁꯨ ꯆꯪꯗꯣꯔꯤꯗꯤꯦ ꯍꯥꯏꯕꯅꯦꯕꯀꯣ ꯑꯗꯨꯒꯤ ꯑꯃꯨꯛꯇꯪꯗꯤ ꯄꯨꯟꯅꯤꯡꯕ ꯁꯨꯝ ꯂꯩꯗꯅ ꯆꯥꯛꯃꯛ ꯅꯗ꯭ꯔꯒꯁꯨ ꯑꯗꯒꯤ ꯆꯥꯛ ꯑꯣꯏꯔꯒꯁꯨ ꯌꯥꯝ ꯇꯧꯗ꯭ꯔꯒꯁꯨ ꯁꯨ ꯄꯨꯟꯕꯒꯤ ꯅꯨꯡꯉꯥꯏꯕ ꯍꯥꯏꯕꯗꯣ ꯑꯗꯨꯃꯥꯏꯅ ꯑꯝꯇꯗꯤ ꯇꯧꯅꯤꯡꯕꯅꯦ ꯑꯩꯁꯨ ꯑꯗꯣ ꯑꯗꯨꯃꯥꯏꯅ ꯇꯥꯔꯛꯀꯗ꯭ꯔꯥꯁꯨ ꯌꯥꯝ ꯄꯥꯈꯠꯂꯦ ꯑꯗꯨꯗꯣ ꯍꯥꯏꯔꯒ ꯍꯟꯗꯛꯀꯁꯤꯕꯨ ꯗꯦꯠ ꯀꯌꯥꯗ ꯇꯥꯒꯦ ꯀꯌꯥ ꯋꯥꯂꯤꯒꯦ ꯀꯃꯥꯏ ꯇꯧꯒꯦ
ꯑꯩꯁꯨ ꯀꯥꯡꯒꯨꯝꯕꯗꯤ ꯈꯪꯗ꯭ꯔꯦ ꯑꯗꯣ ꯑꯩꯅ ꯏꯃꯥꯟꯅꯕꯗꯨꯅ ꯍꯥꯏꯔꯛ ꯀꯥꯟꯗ ꯃꯥ ꯗꯦꯠ ꯋꯥꯟ ꯑꯗꯨꯋꯥꯏꯗ ꯆꯠꯅꯦꯅ ꯍꯥꯏꯔꯛꯑꯦ ꯑꯗꯨꯅ ꯍꯣꯏ ꯐꯪꯉꯒꯗꯤꯅꯦꯀꯣ ꯃꯥꯅ ꯃꯥꯁꯨ ꯍꯧꯖꯤꯛ ꯃꯃꯥꯟꯅꯕꯗꯨꯒꯤ ꯃꯣꯏ ꯀꯩꯅꯣ ꯇꯧꯋꯤꯅꯤꯗꯅ ꯃꯌꯥꯝꯕꯗꯣ ꯂꯨꯍꯣꯡꯉꯦ ꯑꯗꯣ ꯑꯗꯨꯅ ꯃꯥꯗ ꯂꯦꯛꯎꯅꯦꯅ ꯍꯥꯏꯕꯅꯦꯕ ꯑꯗꯣ ꯑꯗꯨ ꯑꯣꯏꯔ ꯑꯗꯨꯏ ꯃꯅꯨꯡꯗ ꯅꯪ ꯇꯥꯁꯤꯜꯂꯒꯗꯤ ꯑꯃꯨꯛ ꯐꯔꯥꯛ ꯇꯥꯗꯣꯏꯅꯦ ꯇꯁꯦꯡꯅ ꯍꯥꯏꯔꯀꯥꯟꯗꯗ ꯅꯪꯁꯨ ꯑꯇꯣꯞꯄꯁꯨꯗꯤ ꯐꯪꯗꯦꯗꯅꯀꯣ ꯑꯗꯣ ꯑꯩꯅ ꯁꯣꯏ ꯐꯪꯗ꯭ꯔꯃꯛꯁꯨ ꯎꯅꯕꯗꯤ ꯌꯥꯏꯗꯅ ꯃꯥ ꯂꯩꯔꯤꯀꯥꯟꯗ ꯑꯗꯨꯅ ꯅꯨꯃꯤꯗꯥꯡ ꯋꯥꯏꯔꯝꯒꯨꯝꯕ ꯅꯪ ꯀ꯭ꯂꯤꯅꯤꯛ ꯈꯤꯇꯪ ꯉꯟꯅ ꯍꯜꯂꯛꯄ ꯅꯨꯃꯤꯠ ꯍꯥꯏꯒꯗ꯭ꯔꯥ ꯉꯟꯟꯅ ꯍꯜꯂꯛꯄ ꯅꯨꯃꯤꯠꯁꯦ ꯂꯩꯗꯤ ꯂꯩꯇꯕꯅꯤ ꯅꯪꯒꯤ ꯑꯗꯣ ꯑꯗꯨꯃꯥꯏꯅ ꯇꯧꯔꯒ ꯀꯟꯍꯃꯨꯛ ꯆꯥꯕ ꯇꯟ ꯀꯩꯀꯩ ꯑꯂꯨ ꯁꯥꯀꯠ ꯇꯧꯔꯒ ꯆꯥꯕꯗꯣ ꯑꯗꯨꯃꯥꯏꯅ ꯇꯧꯔꯒ ꯑꯩꯈꯣꯏꯒꯤ ꯃꯆꯥ ꯏꯕꯦꯝꯗꯨꯁꯨ ꯀꯧꯔꯒ ꯑꯗꯨꯃꯥꯏꯅ ꯇꯧꯔꯒ ꯆꯥꯃꯤꯟꯅꯕ ꯌꯥꯏꯗꯅ ꯃꯥꯁꯨ ꯅꯨꯡꯇꯤ ꯍꯥꯏꯗꯤ ꯅꯨꯃꯤꯗꯥꯡ ꯋꯥꯏꯔꯝꯒꯨꯝꯕꯁꯤꯗꯤ ꯑꯗꯨꯝ ꯑꯩꯉꯣꯟꯗ ꯑꯃꯨꯛꯃꯣꯛꯛꯇꯤ ꯍꯧꯕꯅꯦꯕ ꯑꯆꯥꯄꯣꯠ ꯆꯥꯔꯁꯦ ꯀꯩꯅꯣ ꯀꯩꯅꯣꯝ ꯆꯥꯅꯤꯡꯉꯦ ꯄꯨꯕꯨꯛ ꯍꯌꯥꯡ ꯍꯥꯡꯉꯦ ꯈꯣꯠꯂꯤꯦ ꯀꯥꯏꯅ ꯑꯃꯨꯛꯃꯣꯛꯛꯇꯤ ꯍꯧꯔꯛꯄꯅꯦꯕꯀꯣ ꯑꯗꯣ ꯑꯗꯨꯃꯥꯏꯅ ꯇꯧꯔꯒ ꯍꯧꯔꯒ ꯆꯥꯕꯗꯤ ꯌꯥꯅꯤꯅ ꯈꯜꯂꯦ ꯍꯥꯏꯗꯤ ꯌꯥꯝ ꯂꯥꯞꯅ ꯆꯠꯇꯕꯤꯗꯀꯣ ꯍꯣꯏ ꯑꯗꯨꯗꯣ ꯅꯪ ꯁꯨꯇꯤ ꯄꯨꯔꯥ ꯐꯪꯉꯕꯨꯗꯤ ꯑꯩꯅ ꯉꯁꯥꯏ ꯍꯥꯏꯕ ꯑꯗꯨꯃꯥꯏꯅ ꯈꯦꯆ꯭ꯔꯤ ꯀꯩꯀꯩ ꯇꯧꯔꯒ ꯑꯗꯨꯃꯥꯏꯅ ꯎꯨꯇꯤꯒ ꯊꯣꯡꯉꯒ ꯆꯥꯕꯗꯤ ꯀꯩꯁꯨ ꯀꯥꯏꯗꯦ ꯑꯗꯣ ꯐꯪꯁꯤꯟꯅꯗ꯭ꯔꯗꯤ ꯍꯥꯏꯕꯅꯤꯀꯣ ꯐꯪꯁꯤꯟꯅꯔꯒꯗꯤ ꯑꯗꯨꯃꯥꯏꯅ ꯅꯨꯃꯤꯗꯥꯡ ꯋꯥꯏꯔꯝꯗꯧ ꯉꯥꯛꯇꯪ ꯄꯨꯟꯕ ꯑꯃ ꯑꯗꯨꯒꯤ ꯃꯑꯣꯡ ꯂꯩꯅꯤ ꯅ ꯈꯜꯂꯦ ꯑꯩꯅ ꯈꯟꯕꯗꯀꯣ
ꯍꯣꯏ ꯑꯗꯨꯃꯥꯏꯅ ꯅꯨꯡꯗꯥꯡ ꯋꯥꯏꯔꯝ ꯄꯨꯟꯕꯗꯨꯅꯗꯤ ꯈꯤꯇꯪ ꯐꯗꯧ ꯃꯥꯜꯂꯦ ꯍꯥꯏꯕꯗꯨꯗꯤ ꯍꯣꯏ ꯁꯨꯝ ꯊꯦꯡꯅꯍꯜꯂꯕꯕꯨꯗꯤ ꯌꯥꯎꯋꯦꯀꯣ ꯍꯧꯖꯤꯛꯀꯥꯟꯁꯦ ꯌꯥꯝꯅ ꯑꯗꯣ ꯈꯤꯇꯪ ꯉꯟꯕ ꯇꯥꯏꯃꯤꯡ ꯂꯩꯔꯒꯗꯤ ꯑꯗꯨꯝ ꯑꯩ ꯄꯥꯎ ꯐꯠ ꯐꯥꯎꯔꯛꯀꯦ ꯑꯗꯨꯒ ꯃꯇꯝ ꯆꯥꯅꯔꯒꯗꯤ ꯑꯗꯨꯝ ꯐꯠ ꯑꯗꯨꯗꯤ ꯌꯥꯝ ꯀꯟꯅ ꯈꯨꯠ ꯁꯤꯟꯗꯣꯛ ꯁꯤꯟꯖꯤꯟꯁꯨ ꯅꯥꯔꯣꯏ ꯅꯤꯅ ꯑꯗꯨꯃꯥꯏꯅ ꯇꯧꯔꯒ ꯌꯦꯡꯉꯁꯦ ꯑꯗꯨ ꯍꯥꯏꯔꯒ ꯉꯁꯥꯏ ꯍꯜꯂꯛꯄꯗ ꯑꯩꯅ ꯀꯧꯕꯗꯣ ꯅꯪꯗꯣ ꯍꯣꯏ ꯒꯣꯂꯥꯏꯕꯨꯗꯤ ꯑꯣꯏꯕꯒꯤ ꯌꯦꯡꯉꯛꯇꯕꯨꯗꯤ ꯑꯣꯏꯔꯕꯅꯤ ꯑꯩꯗꯣ ꯅꯪꯗꯣ ꯑꯥ ꯃꯁꯦ ꯀꯔꯤꯝ ꯈꯪꯗ꯭ꯔ ꯃꯥꯜꯂꯦ ꯑꯩꯅ ꯀꯧꯁꯦꯅ ꯈꯜꯂꯝꯕꯒ ꯉꯥꯏꯍꯥꯛꯇꯪ ꯂꯩꯕꯗꯤ ꯈꯨꯝꯃꯛꯑꯦꯕ ꯅꯪꯗꯣ ꯑꯗꯨꯅꯦ ꯑꯗꯨꯗꯅꯦ ꯑꯩꯅ ꯍꯧꯖꯤꯛꯂꯛ ꯑꯩꯅ ꯍꯜꯂꯛꯏꯗꯣ ꯉꯁꯤꯁꯨ ꯑꯗꯨꯅꯦꯕ ꯑꯗꯨꯃꯥꯏꯅ ꯑꯣꯏꯌꯦꯕ ꯑꯗꯣ ꯉꯟꯕ ꯅꯨꯃꯤꯠ ꯑꯃꯝꯗꯕꯨꯗꯤ ꯑꯗꯨꯝ ꯄꯥꯎ ꯐꯥꯎꯔꯛꯀꯦ
ꯍꯣꯏ ꯍꯣꯏ ꯍꯣꯏ ꯑꯩ ꯃꯈꯥ ꯇꯥꯕꯛꯕ ꯋꯥꯔꯤꯗꯣ ꯂꯤꯔꯛꯑꯒꯦ ꯀꯣꯟꯅꯀꯣ ꯊꯝꯃꯣ ꯊꯝꯃꯣ